ꯍꯜꯂꯣ
ꯀꯩꯗꯧꯔꯤꯒꯦ
ꯗꯥꯪ ꯁꯣꯡꯉꯌꯦ
ꯀꯦꯟꯖꯥꯡꯅꯣ
ꯎꯠꯇ
ꯑ ꯍꯥꯎꯗꯣ ꯃꯥꯂꯤꯛ
ꯎ ꯑꯗꯅꯤ
ꯍꯕꯏ ꯃꯈꯣꯟ ꯍꯕꯏ ꯃꯈꯣꯟꯒ ꯌꯥꯝ ꯇꯥꯏ ꯀꯣ
ꯈꯥꯕꯩ ꯃꯈꯣꯟ ꯇꯥꯕ ꯌꯥꯕ꯭ꯔꯥ
ꯀꯩꯅꯣ ꯍꯥꯏꯁꯤꯕꯨ ꯀꯪꯁꯥꯟ ꯁꯝꯅꯔꯎ ꯀꯩꯗꯧꯔꯒ ꯑꯣꯀꯦ ꯅꯪꯉꯣꯟ ꯆꯥꯛꯈꯤꯕ ꯃꯌꯥꯝꯗꯣ ꯀꯗꯥꯏꯗ ꯊꯝꯈ꯭ꯔꯒꯦ ꯅꯪꯒꯤ ꯁꯤꯀꯤ ꯃꯌꯥꯝꯗꯨꯕꯣ
ꯑꯗꯨ ꯍꯥꯏꯗꯤ ꯈꯥꯃꯩ ꯃꯀꯣꯟ ꯈꯥꯃꯩ ꯃꯀꯣꯟ ꯇꯥꯕ ꯌꯥꯕ꯭ꯔꯥ
ꯑꯦ ꯆꯨꯞꯀ꯭ꯔꯣ ꯆꯨꯞꯀꯣ
ꯎꯝꯝ ꯀꯔꯤꯅꯣ ꯋꯥꯔꯤ ꯁꯥꯕ ꯁꯥꯎꯔꯛꯑꯣ ꯂꯦꯞꯄꯒ ꯂꯩꯗꯨ ꯀꯔꯤꯒꯤꯅꯣ
ꯀꯩꯅꯣ ꯋꯥꯔꯤꯌꯦꯕꯨ ꯀꯩꯅꯣ ꯋꯥꯔꯤꯁꯤꯗꯤ ꯋꯥꯔꯤꯅꯤ ꯑ ꯀꯩ ꯅꯒꯗꯨꯣ ꯉꯔꯥꯡꯒꯤ ꯀꯣꯏꯕ ꯆꯠꯂꯨꯕꯗꯣ ꯅꯨꯡꯉꯥꯏꯕ꯭ꯔꯣ
ꯥꯏꯒꯤ
ꯅꯨꯡꯉꯥꯏꯇꯦꯀꯣ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
ꯅꯣꯡ ꯂꯣꯏ ꯁꯣꯠꯂꯦ ꯅꯣꯡꯁꯨ ꯅꯨꯡꯉꯥꯏ
ꯏ ꯆꯕꯅꯅꯨꯡꯉ
ꯈꯟꯗ ꯆꯠꯁꯤꯔꯣ
ꯅꯣꯏ ꯀꯅꯥꯝꯇ ꯃꯇꯨꯡ ꯃꯅꯥꯎ ꯄꯨꯔꯔꯣꯏ
ꯑꯩꯗꯤ ꯏꯊꯟ ꯆꯠꯆꯔꯅꯤ ꯍꯟꯗꯛꯇꯤ ꯅꯣꯏ ꯀꯅꯥꯝꯇꯒ ꯆꯠꯃꯤꯟꯅꯔꯔꯣꯏ
ꯂꯣꯏ ꯆꯠꯃꯤꯟꯅꯕ ꯋꯥꯏ ꯅꯪꯖꯦ ꯆꯦꯡ ꯍꯥꯞꯄꯝꯗꯕ꯭ꯔꯥ ꯆꯦꯡ ꯍꯥꯄꯝꯗꯕ꯭ꯔꯥ
ꯍꯥꯄꯤ ꯀꯩꯅꯣ
ꯆꯦꯡꯂꯥ ꯍꯋꯥꯏꯔ ꯀꯔꯤꯅꯣ ꯌꯥꯝ ꯅꯝꯗꯕ ꯑꯃ ꯌꯥꯎꯔꯤꯌꯦ
ꯆꯦꯡ ꯈꯔ ꯋꯥꯠꯂꯝꯅꯤ ꯑꯗꯨ
ꯈꯤꯇꯪ ꯀꯣꯠꯂꯒ ꯍꯥꯞꯆꯤꯟꯉꯦ ꯃꯐꯣꯟꯁꯦ ꯃꯩ
ꯃ ꯑꯣ ꯇꯣꯗꯣ ꯋꯥ ꯑꯁꯨꯝꯅ ꯍꯦꯟꯅ ꯋꯥꯈ꯭ꯔꯦ ꯀꯤꯛ ꯑꯃꯨꯛ ꯀꯥꯎꯅꯗꯕ ꯆꯦꯟ ꯊꯥꯕꯁꯨ ꯑꯃꯨ ꯉꯝꯗ
ꯀꯗꯥꯔ ꯋꯥꯏꯠ ꯂꯩꯒꯦ ꯆꯦꯡꯗꯣ
ꯑꯗꯨꯒꯤ ꯐꯕꯨꯡꯒꯤ ꯃꯈꯥ ꯑꯗꯨꯗ ꯈꯣꯡꯌꯥꯔꯣꯝꯗ ꯂꯩꯔꯅꯦ ꯁꯣꯝ ꯑꯔꯣꯕꯤꯗ ꯎ ꯂꯩꯕꯩꯅ ꯀꯪ ꯍꯥ
ꯈꯞꯇꯖꯨ ꯌꯥꯔꯕ
ꯌꯥꯕꯗ
ꯈꯔ ꯀꯣꯠꯂ ꯑꯗꯨꯝ ꯍꯥꯛ ꯍꯥꯞꯆꯜꯒ ꯂꯣꯏꯔꯦ
ꯑꯩꯩꯗꯧꯔꯦ ꯍꯥꯏꯅꯣ ꯌꯥꯝ ꯌꯥꯝꯗꯦ ꯍꯥꯏꯔꯣ
ꯐꯣꯟꯖꯦ ꯈꯔ ꯇꯥꯕ ꯋꯥꯠꯄ ꯆꯦꯡ ꯈꯤꯇꯪ ꯋꯥ ꯃꯥꯜꯂ
ꯑꯁ ꯑꯩ ꯗꯁꯥꯅꯦ ꯅꯍꯥꯟ ꯅꯍꯥꯟꯒꯩ ꯐꯥꯎ ꯋꯥꯔꯤ ꯁꯥꯟꯅꯔꯨꯗꯕꯒꯤ ꯑꯩ ꯇꯥꯛꯁꯇꯣ ꯁꯨꯔꯛꯇꯕꯒꯤ
ꯑꯗꯨ ꯌꯥꯕ꯭ꯔꯥ ꯑꯗꯨ ꯌꯥꯕꯔꯥ ꯑꯗꯨꯗꯤ ꯍꯥꯏꯕ ꯑꯗꯨ ꯑꯗꯨꯗꯤ ꯍꯥꯏꯕ ꯌꯥꯕ꯭ꯔꯥ
ꯌꯥꯏ
ꯌꯥꯏ ꯌꯦ
ꯑꯣ ꯎꯝ ꯌꯥꯕ ꯌꯥꯕ ꯌꯥꯕ ꯁꯤꯒꯤ ꯃꯔꯝꯗ ꯅꯠꯇꯕ ꯈꯒ ꯌꯥꯕ
ꯌꯥꯃ ꯌꯥꯃ
ꯅꯪ ꯄꯨꯡ ꯀꯌꯥꯗ ꯊꯤꯜꯂꯣ ꯍꯥꯏꯅꯣ ꯕꯦꯔꯤ ꯕꯦꯔꯤ ꯑꯕ ꯌꯥꯎꯕ ꯗꯨ꯭ꯢꯡ
ꯑꯩ ꯑꯩꯗꯤ ꯑꯗꯨꯝ ꯊꯤꯟꯕ ꯌꯥꯔꯦ
ꯆꯥꯛ ꯆꯊꯣꯛꯑꯒ ꯏꯕꯥꯅꯤꯅ ꯆꯥꯛ ꯆꯥꯊꯣꯛꯑꯁꯤ ꯑꯗꯨꯒ ꯅꯪ ꯊꯤꯟꯕꯤꯔꯒꯦ ꯀꯣ ꯇꯔꯥ ꯇꯥꯁꯤꯜꯂꯛ
ꯑꯩ ꯎꯇꯤ ꯎꯇꯤ ꯗꯪ ꯈꯔ ꯄꯨꯔꯒ ꯆꯠꯈ꯭ꯔꯒꯦ
ꯁꯦꯁ ꯄꯨꯒꯗꯕꯅꯤ ꯄꯨꯒꯗꯕꯅꯤ ꯄꯨꯒꯗꯕꯅꯤ
ꯎꯇꯤꯅꯤ ꯃꯣꯏ ꯆꯥꯅꯤꯡ ꯉꯝꯗꯣꯏꯁꯦ ꯀꯔꯤꯝ ꯅꯠꯇꯦ ꯅꯍꯥꯟꯗꯒꯤ ꯑꯩꯉꯣꯟꯗ ꯈꯦꯆꯤ ꯄꯤꯖꯧ
ꯉꯔꯥꯡ ꯑꯩꯈꯣꯏ ꯅꯥꯏꯇꯣꯝ ꯁꯥꯠꯄꯗꯣꯉꯣ ꯆꯠꯇꯕ ꯃꯥꯜꯂꯤꯅꯦ ꯑꯈꯣꯏ ꯅꯥꯏꯇꯣꯝ ꯁꯥꯠꯄꯗꯣ ꯆꯠꯇꯕ ꯃꯥꯜꯂꯦꯕ
ꯆꯠꯂꯝ ꯃꯣꯢ ꯋꯥꯊꯤ ꯋꯥꯔꯦꯝ ꯇꯧꯗꯅ ꯃꯣꯏꯅꯦ
ꯀꯥꯎꯕ ꯑꯃ ꯄꯨꯍꯟꯗ ꯅꯠꯇ꯭ꯔꯣ
ꯄꯨꯔꯤꯗꯨ ꯐꯔꯝ ꯆꯞ ꯃꯥꯟꯅꯩ ꯑꯗꯨ ꯑꯗꯨꯝ ꯄꯨꯗꯧ ꯂꯩꯔꯦ
ꯄꯨꯔꯣꯏꯍꯦ
ꯀꯩꯗꯧ ꯄꯨꯔꯣꯏꯗꯕ ꯃꯤꯒꯤꯗꯣ ꯀꯩꯁ ꯂꯧꯔꯣ ꯆꯥꯏꯍꯦ
ꯂꯣꯏꯗꯣꯔꯕ ꯀꯌꯥꯝ ꯋꯥꯠꯂꯤꯒꯦ
ꯏ ꯌꯥꯝ ꯃꯅ ꯋꯥ ꯂꯩ
ꯎꯝ
ꯀꯥꯕꯩꯒꯗꯤ ꯑꯆꯧꯕꯗꯨ ꯄꯥꯏꯍꯧ ꯑꯣꯠꯀꯗꯕꯅꯤ ꯁꯤꯗꯤ
ꯑꯟꯒꯤꯗ
ꯑꯗꯨꯗꯗꯤ ꯈꯨꯠꯀꯁꯨ ꯄꯣꯛꯑꯦꯕ ꯉꯝꯗ꯭ꯔꯤꯕꯔꯤꯕ ꯑꯣꯠꯄꯗ
ꯃꯤꯁꯀꯣꯅꯔꯤꯗ ꯑ ꯍ
ꯄꯣꯠ ꯂꯥꯛꯁꯜꯂꯛꯑꯦ
ꯀꯩꯅꯣ ꯋꯦꯠ ꯂꯣꯟꯁ ꯇꯧꯅꯤꯡꯉꯥꯏꯒꯤꯅꯦ
ꯎꯝ
ꯅꯪꯅ ꯅꯪꯅ ꯗꯥꯏ ꯆꯥꯕꯗꯣ
ꯑꯩꯅ ꯀꯩ ꯆꯥꯢ
ꯑꯌꯨꯛ ꯑꯌꯨꯛꯇ ꯆꯥꯕꯗꯣ ꯀꯩꯀꯩ ꯆꯥꯒꯦ
ꯑꯩꯗꯤ ꯆꯥꯗꯦꯍꯦ ꯚꯦꯖꯤꯇꯦꯕꯜ
ꯀ ꯀꯩ
ꯑꯗꯩꯗꯤ ꯄ꯭ꯔꯣꯔꯇꯤꯟ ꯕꯥꯔꯗꯤ ꯆꯣꯀ꯭ꯂꯦꯠ ꯄ꯭ꯔꯣꯔꯇꯤꯟ ꯕꯥꯔ ꯂꯩꯕꯗꯣ ꯑꯗꯨꯗꯨꯖꯥ ꯄ꯭ꯔꯣꯇꯦꯟ ꯕꯥꯔ ꯆꯥꯗ꯭ꯔꯁꯨ ꯌꯦꯔꯨꯝ ꯆꯥꯔ
ꯀꯩ ꯀꯩ ꯍꯥꯏꯅꯣ
ꯌꯦꯔꯨꯝ
ꯌꯦꯔꯨꯝꯅꯦ
ꯌꯦꯔꯨꯝ ꯑꯃꯗꯤꯗꯤ ꯅꯨꯡꯇꯤꯒꯤ ꯆꯥꯔꯦ ꯁꯤ ꯂꯥꯛꯄꯗꯒꯤꯩ ꯅꯨꯃꯤꯠ ꯅꯤꯅꯤ ꯁꯨꯔꯦ ꯆꯥꯗꯕ ꯑꯗꯩꯗꯤ ꯄ꯭ꯔꯣꯇꯤꯟ ꯕꯥꯔ ꯆꯣꯀ꯭ꯂꯦꯠ ꯂꯩꯕꯅꯦ
ꯎꯝ
ꯄ꯭ꯔꯣꯇꯤꯟ ꯇꯦꯟ ꯌꯥꯎꯕ ꯐꯤꯐꯇꯤꯟ ꯌꯥꯎꯕ ꯇ꯭ꯋꯦꯟꯇꯤ ꯌꯥꯎ
ꯀꯌꯥ
ꯚꯦꯖꯤꯇꯦꯕꯜ ꯎꯝ ꯑꯗꯩꯗꯤ ꯃꯅꯥ ꯃꯁꯤꯡ ꯑꯗꯒꯤꯗꯤ ꯊꯕꯤ
ꯗꯦꯌꯥꯌꯥꯕꯗ ꯅꯪ
ꯍꯥꯥ
ꯃꯣꯇꯤꯟꯗꯣ ꯀꯌꯥ ꯌꯥꯎꯕ ꯆꯥꯗꯣꯏꯅꯣꯕ
ꯀꯌꯥꯝꯕꯖꯥꯠꯅꯤꯒ ꯌꯦꯔꯨꯝ ꯆꯥꯔꯗꯤ ꯃꯆꯥ ꯃꯤꯅꯤ ꯕꯣꯠꯇꯤ ꯂꯩꯕꯅꯦ ꯐꯣꯔ ꯐꯣꯔ ꯒ꯭ꯔꯥꯝꯗ ꯀꯩꯅꯣꯝ ꯌꯥꯎꯕ ꯑꯃ ꯑꯗꯨ ꯆꯥꯁꯦ
ꯑ ꯑꯣꯁꯀꯨꯝꯕꯗꯤ ꯀꯌꯥ ꯆꯦ ꯀꯌꯥ ꯄꯤꯒꯦ
ꯑꯍꯣꯡꯕ ꯂꯩ ꯅꯥꯏꯟꯇꯤ ꯅꯥꯏꯟꯃꯨꯛ ꯄꯤꯕ ꯄꯤꯕ ꯂꯩ
ꯅꯥꯏꯟꯇꯤ ꯅꯥꯏꯟ
ꯑꯩꯠꯇꯤ ꯅꯥꯏꯟꯗ ꯃꯆꯥ ꯂꯩ ꯤꯗꯤ ꯎꯝ ꯄꯣꯠꯁꯤꯅ ꯇꯥꯡ ꯀꯌꯥꯝ ꯇꯥꯡꯉꯒꯦ
ꯀ ꯑꯣꯅꯦꯅ ꯍꯥꯏꯖꯦ
ꯑꯗꯨ ꯅꯪꯁꯦ ꯅꯥꯏꯟꯇꯤ ꯅꯥꯏꯟꯃꯨꯛ ꯄꯤꯕꯅꯦꯕ ꯃꯆꯥꯗꯨꯗ
ꯀꯩꯅꯣ ꯍꯥꯏꯁꯤꯕ ꯑꯣꯠꯁꯨꯕꯨ ꯌꯥꯝ ꯍꯣꯡꯕ꯭ꯔꯣ
ꯄꯣꯠꯁꯦ ꯌꯥꯝ ꯇꯥꯡꯉ꯭ꯔꯥ ꯍꯥꯏꯁꯦ
ꯇꯥꯡꯉꯝꯗꯧ ꯃꯥꯜꯂꯦ
ꯍꯣꯡꯗꯗꯤ ꯀꯩꯅꯣ ꯋꯥꯟ ꯀꯦꯖꯤꯗ ꯂꯨꯄꯥ ꯆꯅꯤ ꯃꯉꯥ ꯄꯤꯒꯦ ꯄꯤꯔꯗꯅꯦ ꯕꯥꯏ ꯋꯥꯟ ꯒꯦꯠ ꯋꯥꯟꯗꯣ ꯋꯥꯟ ꯑꯩ ꯇꯨ ꯑꯩꯠꯇꯤ ꯐꯥꯏ ꯈꯛꯇꯪ
ꯇꯨ ꯑꯩꯠꯇꯤ ꯐꯥꯏꯚ
ꯇꯨ ꯑꯏꯇꯦ ꯗꯤꯚꯦ
ꯍꯧꯖꯤꯛ ꯊꯥꯔꯤꯕ꯭ꯔꯣ
ꯎꯝ
ꯅꯪ ꯊꯤꯟ ꯆꯠꯄꯗ ꯑꯃ ꯂꯧꯔꯛꯀꯦ
ꯐꯣꯟ ꯂꯛꯁꯤꯜꯂꯦ
ꯑ ꯂꯥꯛꯆꯁꯤꯅꯨ ꯄꯥꯏꯈꯠꯂꯅꯦ ꯑꯩꯉꯣꯟꯗꯁꯨ ꯂꯥꯛꯑꯝꯕꯅꯤ
ꯀꯅꯥꯅꯣ ꯄꯟꯕ ꯌꯥ ꯑꯗꯨꯕꯤ
ꯎꯝ